ꯇꯥꯔꯦ ꯇꯥꯔꯦ꯫
ꯇꯥꯔꯦ ꯍꯧꯖꯤꯛꯇꯤ ꯑꯩꯖꯨ ꯏꯁ ꯃꯣꯏ ꯅꯦꯋ ꯅꯦꯠꯋꯔꯛ ꯌꯥꯗꯕꯩꯅꯦ ꯉꯁꯥꯏꯒꯤꯗꯣ꯫ ꯀꯩꯗꯧꯔꯤꯅꯣ꯫ ꯃꯩ ꯍꯧꯕꯅꯤꯗ
ꯆꯠꯊꯣꯛ ꯆꯠꯁꯤꯟ ꯐꯝ
ꯍꯨꯝ ꯑꯗꯣ ꯅꯪ ꯀꯣꯂꯦꯁꯀꯤꯗꯤ ꯀꯃꯥꯏ ꯈꯜꯂꯤꯅꯣ꯫
ꯍꯧꯖꯤꯛ ꯀꯣꯂꯦꯖꯀꯤꯗꯤ ꯑꯩꯈꯣꯏ ꯒ꯭ꯔꯦꯖꯨꯋꯦꯁꯟꯒꯤ ꯃꯥꯔꯛꯁꯤꯠ ꯂꯣꯏ ꯂꯧꯊꯣꯛꯄ ꯄꯦꯄꯔ ꯃꯥꯔꯛꯁꯤꯠ ꯑꯃꯗꯤ ꯋꯥꯠꯂꯤ ꯃꯣꯏ ꯂꯥꯛꯇ꯭ꯔꯤ ꯍꯥꯏ꯫ ꯑꯗꯨꯒ ꯑꯗꯨ ꯂꯣꯏꯔꯦ꯫ ꯍꯧꯖꯤꯛ ꯃꯥꯁꯇꯔ ꯇꯧ ꯁꯤꯔ ꯃꯥꯁꯇꯔ ꯇꯧꯒꯗꯕꯁꯦ ꯍꯧꯖꯤꯛ ꯑꯃꯨꯛ ꯑꯦꯟꯇ꯭ꯔꯥꯟꯁ ꯊꯥꯗꯣꯏꯅꯦꯕ ꯈꯣꯏ꯫
ꯑꯥ꯫
ꯍꯟꯗꯛ ꯂꯥꯛꯄ ꯖꯨꯟꯖꯤꯗ ꯇꯧꯒꯗꯕ ꯃꯥꯜꯂꯦ꯫ ꯖꯨꯟ ꯇꯣꯏꯟꯇꯤ ꯍꯦꯜꯂꯕ ꯃꯇꯨꯡꯗ ꯇꯧꯒꯗꯕ ꯃꯥꯜꯂꯦ ꯃꯣꯏ ꯅꯣꯇꯤꯁꯄꯨꯗꯤ ꯂꯥꯛꯀꯅꯤ ꯑꯩꯒꯤ ꯏꯃꯦꯜꯗ ꯑꯗꯨ ꯃꯥꯁꯇꯔ ꯇꯥꯕꯔꯣ꯫
ꯇꯥꯌꯦ꯫
ꯃꯥꯁꯇꯔ ꯃꯈꯥ ꯇꯧꯔꯅꯤ꯫ ꯑꯗꯨ ꯑꯦꯟꯇ꯭ꯔꯥꯟꯁ ꯀ꯭ꯂꯤꯌꯥꯔ ꯑꯣꯏꯔꯗꯤꯀꯣ ꯑꯗꯨꯒ ꯁꯤꯠꯁꯤꯁꯨ ꯃꯣꯏꯅ ꯍꯥꯏꯕꯗꯣ ꯌꯥꯝ ꯁꯤꯌꯣꯔ ꯑꯣꯏꯗꯦ ꯍꯥꯏꯅꯦ꯫ ꯑꯗꯨꯕꯨ ꯂꯩꯕꯨꯗꯤ ꯂꯩꯒꯅꯤꯀꯣ ꯂꯩꯕꯕꯨꯗꯤ꯫ ꯑꯩꯈꯣꯏ ꯀꯣꯂꯦꯖ꯫ ꯑꯩꯈꯣꯏꯒꯤ ꯀꯣꯂꯦꯖꯇ ꯏꯟꯁꯇꯤꯇ꯭ꯌꯨꯠꯇ ꯐꯪꯗ꯭ꯔꯗꯤ ꯎꯝ ꯑꯇꯣꯞꯄꯗ ꯆꯠꯄ ꯇꯥꯕ ꯑꯇꯣꯞꯄꯗ ꯆꯠꯄꯗꯅꯦ ꯇꯜꯂꯤꯖꯦ꯫ ꯃꯤꯅꯧ ꯑꯣꯏꯅ ꯑꯃꯨꯛ ꯆꯠꯇꯣꯏꯅꯦꯕ ꯍꯥꯏꯗꯤ ꯏꯟꯁꯇꯤꯇ꯭ꯌꯨꯠ ꯍꯣꯡꯕꯗꯣ꯫
ꯑꯇꯣꯞꯄ ꯍꯥꯏꯗꯤ ꯀꯩ ꯀꯣꯂꯦꯖ꯫ ꯇ ꯑꯣꯏꯗꯣꯏꯔꯣ꯫
ꯑꯦꯝ ꯌꯨꯗ ꯇꯥꯗꯧ ꯃꯥꯜꯂꯦ꯫
ꯌꯨꯗ꯫ ꯇ꯭ꯔꯥꯏ ꯇꯧꯀꯩꯅꯣ꯫
ꯍꯣꯏ ꯇꯧꯕꯗꯤ ꯇꯧꯒꯅꯤ ꯑꯗꯨꯝ ꯗꯦꯠ ꯉꯥꯏꯔꯤꯅꯦꯕ ꯔꯦꯖꯤꯁꯇꯔꯒꯨꯝꯕ ꯂꯣꯏ ꯂꯣꯏꯒꯔꯦꯕ꯫
ꯑ꯫
ꯑ ꯃꯥꯛꯁꯤꯠ ꯑꯗꯨꯒ ꯑꯩ ꯃꯥꯛꯁꯤꯠ ꯑꯃ ꯋꯥꯠꯂꯤ꯫
ꯑꯗꯨꯒ ꯁꯔꯇꯤꯐꯤꯀꯦꯠꯁꯤꯅ ꯀꯩꯗꯧꯉꯩ ꯄꯤꯒꯦ ꯈꯜꯂꯤ ꯍꯥꯏꯔꯤꯑꯣ
ꯍꯥꯏꯗꯤ ꯀꯔꯝꯕ ꯁꯥꯔꯇꯤꯐꯤꯀꯦꯠ ꯍꯧꯖꯤꯛ ꯑꯩꯅ ꯒ꯭ꯔꯦꯖꯨꯋꯦꯠ ꯂꯣꯏꯕꯒꯤꯗ꯭ꯔꯣ
ꯍꯣꯏ
ꯑꯩꯅ ꯂꯧꯊꯣꯛꯅꯤꯡꯕꯗ ꯂꯧꯊꯣꯛ ꯍꯥꯏꯕꯗꯤ ꯃꯥꯔꯁꯤꯠꯀꯨꯝꯕ ꯂꯩꯔꯦꯗꯅ
ꯎꯝ
ꯑꯗꯨ ꯂꯧꯊꯣꯛꯄ ꯑꯩꯅ ꯑꯃꯨꯛ ꯍꯥꯏꯗꯤ ꯏꯁꯥꯅ ꯄꯥꯏꯖꯔꯒꯦ ꯍꯥꯏꯅ ꯅꯤꯕ ꯃꯇꯝꯗ ꯐꯣꯝ ꯑꯃꯨꯛ ꯊꯥꯒꯅꯤꯕ ꯑꯗꯨꯒ ꯂꯣꯏ ꯂꯧꯊꯣꯛꯄ ꯌꯥꯔꯦ ꯂꯧꯊꯣꯛꯄ ꯂꯧꯊꯣꯛꯄꯕꯨꯗꯤ ꯑꯗꯨꯝ ꯀꯥꯅ ꯀꯥꯅ ꯂꯧꯊꯣꯛꯄ ꯌꯥꯏꯗ ꯑꯩꯅ ꯃꯈꯥ ꯇꯝꯊꯕꯅꯤ ꯍꯥꯏꯕꯒꯤꯀꯣ
ꯍꯣꯏꯗ ꯌꯥꯏ ꯑꯗꯨ ꯑꯗꯨ ꯊꯕꯛ ꯁꯨꯒꯦ ꯍꯥꯏꯔꯗꯤꯀꯣ ꯍꯥꯟꯅ ꯂꯧꯊꯣꯛꯍꯧꯕꯅ ꯐꯩꯌꯦꯀꯣ
ꯍꯣꯏ ꯃꯥꯏ ꯑꯗꯨ ꯑꯩꯈꯣꯏꯒꯤ ꯑꯩꯈꯣꯏꯒꯤ ꯊꯕꯛꯀꯤ ꯂꯥꯏꯟꯗ ꯍꯥꯏꯔꯗꯤ ꯁꯥꯔꯇꯤꯐꯤꯀꯦꯠ ꯌꯥꯝ ꯋꯥꯡꯅ ꯄꯥꯏꯗ꯭ꯔꯁꯨꯀꯣ
ꯎꯝ
ꯐ꯭ꯔꯦꯁꯔꯗꯒꯨꯝꯕꯗꯨꯁꯨ ꯆꯪꯕ ꯌꯥꯏꯕ ꯑꯩꯈꯣꯏꯒꯤ ꯂꯥꯏꯟꯗꯣ ꯑꯗꯨꯒ ꯑꯩꯅ ꯑꯩꯒꯤ ꯁꯥꯔꯇꯤꯐꯤꯀꯦꯠꯀꯤ ꯃꯇꯨꯡ ꯏꯟꯅ ꯆꯠꯀꯦ ꯍꯥꯏꯔꯗꯤ ꯑꯆꯧꯕꯗ ꯆꯠꯀꯗꯕꯅꯦꯕ ꯃꯆꯥꯗꯕꯨꯗꯤ ꯄꯨꯕꯕꯨꯗꯤ ꯌꯥꯏ ꯑꯗꯨ ꯆꯥꯅꯔꯛꯑꯣꯏꯗꯕꯗꯣ
ꯍ
ꯑꯗꯨꯒ ꯏꯔꯥꯏ ꯂꯥꯏꯅꯅꯕꯨꯗꯤ ꯑꯗꯨꯝ ꯄꯨꯕ ꯌꯥꯔꯦꯗ ꯄꯨꯕꯕꯨꯗꯤ ꯑꯩꯅ ꯑꯄꯥꯝꯕ ꯑꯩꯒ ꯆꯥꯟꯅꯕꯗꯣ ꯆꯅꯥꯅꯕ ꯍꯥꯏꯗꯤ ꯑꯩꯅ ꯇꯝꯃꯛꯏꯕꯁꯤꯡꯒ ꯃꯥꯟꯅꯕ ꯊꯤꯕ ꯍꯥꯏꯕ ꯂꯩꯅ
ꯎꯝ
ꯃꯤ ꯑꯇꯣꯞꯄꯁꯤꯡꯗꯤ ꯑꯆꯧꯕꯗ ꯆꯪꯒꯦ ꯍꯥꯏꯕꯗ ꯑꯆꯧꯕꯗ ꯑꯩꯈꯣꯏꯒꯤ ꯍꯥꯏꯌꯦꯁ ꯀ꯭ꯋꯥꯂꯤꯐꯤꯀꯦꯁꯟꯅ